ꯑ ꯇꯥꯔꯔꯕꯣ ꯇꯥꯔꯔꯕꯣ
ꯇꯥꯔꯦ ꯇꯥꯔꯦ ꯗꯨꯀꯥꯟ ꯊꯣꯛꯎꯅꯦ ꯑꯗꯨꯅ
ꯑꯣ
ꯈꯪꯕꯩ ꯉꯥꯏꯍꯥꯛ ꯈꯨꯖꯤꯟ ꯃꯔꯤꯗ
ꯐꯔꯦ
ꯍꯣꯏ ꯀꯩꯅꯣꯗꯗꯤ ꯀꯣꯡꯄꯜꯗꯒꯗꯤ ꯄꯨꯟꯗ꯭ꯔꯕꯅꯣ
ꯑꯃꯨꯃꯨ ꯑꯃꯨꯨ ꯄꯨꯜꯂꯦ ꯎꯦ ꯑꯣ ꯍꯟꯗꯛ ꯆꯨꯖꯤꯛꯀꯥꯟꯗꯤ ꯃꯌꯥꯝꯁꯦ ꯂꯥꯏꯔꯤꯛ ꯂꯣꯏ ꯄꯥꯟꯅꯈ꯭ꯔꯦꯅꯦ
ꯎ ꯆꯥꯛ ꯆꯥꯅꯕ ꯈꯣꯠꯅꯕꯒꯤ ꯄ꯭ꯔꯣꯒ꯭ꯔꯥꯝ ꯇꯑꯦ
ꯆꯠꯇ ꯃꯇꯝ ꯈꯔ ꯂꯦꯞꯄꯦ ꯅꯇꯤ
ꯑꯁꯤ ꯀꯩꯅꯣ ꯅꯠꯇ꯭ꯔꯣ ꯄꯨꯊꯤꯕꯒꯤ ꯂꯥꯏꯔꯣꯏ ꯅꯠꯇ꯭ꯔꯣ
ꯃꯥꯅꯦ ꯂꯩ ꯩꯖꯨꯅꯦ
ꯎꯝ ꯌꯦꯡ ꯆꯠꯂꯔꯣꯏ
ꯌꯦꯡꯕ ꯆꯠꯇ꯭ꯔꯦ ꯚꯥꯏ ꯑꯩꯗꯣ ꯈꯥꯒꯦꯝꯕ ꯑꯣꯏꯅꯕꯨ ꯊꯣꯛꯂꯛꯑꯣ ꯉꯁꯥꯏ ꯐꯣꯟ ꯇꯧꯔꯃꯦꯅ ꯊꯣꯛꯇ꯭ꯔꯕ ꯇꯟꯗꯅ ꯉꯛꯂꯤ ꯅꯨꯡꯉꯥꯏꯇꯕ
ꯎꯝ ꯒꯦꯝ ꯅꯨꯡ ꯁꯥꯟꯅꯔꯔꯣꯏ ꯉꯁꯤꯒꯤꯗꯤ ꯑꯗꯨꯝ ꯂꯥꯡꯗꯦ
ꯎꯝ ꯑ ꯑꯦꯛꯖꯥꯝꯁꯤꯅ ꯃꯔꯣꯟ ꯑꯃꯀꯣ ꯇꯧꯔꯤꯁꯦ ꯒ꯭ꯌꯥꯟ ꯇꯥꯗꯦ ꯑꯩꯁꯦ ꯍꯟꯗꯛꯁꯦ ꯕꯦꯡꯀꯤꯡꯒꯤ ꯈꯔ ꯇ꯭ꯔꯥꯏ ꯇꯧꯖꯒ ꯈꯂꯤꯅꯤꯅꯦ ꯍꯟꯊꯁꯦ
ꯦꯡꯀꯤꯡ ꯕꯦꯡꯀꯤꯡꯗ ꯍꯣꯡꯉꯣꯗꯔꯒꯦꯔꯣ
ꯍꯟꯗꯛꯀꯤꯅ ꯇꯧꯕ ꯅꯠꯇꯦꯗ ꯁꯨꯝ ꯀꯩꯅꯣꯝ ꯁꯨꯝ ꯌꯦꯡꯒꯦ ꯇꯧꯕꯅꯤꯗ ꯑꯩ ꯐꯣꯝ ꯊꯥꯖꯤꯟꯕ ꯍꯥꯏꯁꯦ
ꯕꯦꯡꯀꯤꯡꯒꯤꯁꯦ ꯀꯔꯝꯕꯅ ꯃꯣꯏꯁꯨ ꯕꯦꯡꯀꯤꯡꯗꯁꯨ ꯑꯩꯈꯣꯏꯁꯨ ꯑꯦꯁ ꯑꯦꯁ ꯁꯤꯗꯁꯨ ꯑꯩꯈꯣꯏꯒꯤ ꯑꯔꯥꯏꯕ ꯑꯁꯤꯦꯦ ꯀꯥꯏꯅ ꯂꯩꯗꯅꯀꯣ ꯑꯗꯨꯃꯥꯏꯅ ꯕꯦꯡꯀꯤꯛꯇꯁꯨ ꯀꯔꯝꯕꯅ ꯂꯥꯏꯒꯦ ꯃꯣꯏꯁꯦ
ꯂꯤꯡꯀꯣꯏꯅꯒ ꯈꯜꯂꯤꯕ ꯑꯥꯔꯚꯇꯤꯗꯟ ꯀꯥꯏꯗꯣ ꯑꯗꯨ ꯂꯥꯛꯑꯦꯕ ꯍꯥꯏꯗꯤ ꯀ꯭ꯂꯞꯇꯒꯤ ꯍꯦꯟꯅ ꯑꯃꯨꯛ ꯄꯤꯛꯅꯦꯕ ꯄꯤꯛꯄꯗꯤ ꯑꯗꯨꯁꯨ ꯐꯩꯌꯦꯕ ꯍꯥꯏꯗꯤ ꯄꯣꯁꯇꯨ ꯌꯥꯝ ꯅꯨꯡꯉꯥꯏꯕ ꯄꯣꯁꯅꯦꯕ
ꯑꯗꯨꯒ ꯃꯣꯏꯒꯤ ꯀꯩꯅꯣꯒꯨꯝꯕꯗꯤ ꯍꯩꯔꯕꯣ ꯅꯪ ꯕꯦꯡꯀꯤꯡꯒꯤ ꯑꯣꯏꯅꯗꯤ ꯑꯩꯈꯣꯏꯒꯤ ꯐꯝꯕꯒꯤꯒ ꯇꯧꯕꯗꯣ ꯆꯥꯎꯕꯅ ꯁꯤꯗ ꯐꯝꯃꯦ ꯆꯥꯎꯕꯅ ꯑꯉꯥꯡꯕ ꯄꯥꯝꯃꯦꯒ ꯇꯧꯕꯗꯣ
ꯍꯣꯏ ꯍꯣꯏ ꯍꯣꯏ ꯊꯥꯏꯅ ꯑꯩꯅ ꯇꯝꯃꯛꯄꯗꯣ ꯀꯩꯕ ꯄ꯭ꯔꯇꯤꯞ ꯇ ꯇ ꯄ꯭ꯔꯇꯤ ꯄꯣꯏꯟ ꯇꯔꯤꯛꯁꯣꯏꯟ ꯇ꯭ꯔꯤꯁꯨ ꯉꯥꯎꯔꯦ ꯄ꯭ꯔꯇꯤꯇꯣ
ꯍ
ꯑꯩꯅ ꯊꯅ ꯀꯣꯏ ꯍꯜꯂꯣ
ꯍꯜꯂꯣ
ꯑꯣ ꯇꯥꯔꯕꯣ ꯇꯥꯔꯕꯣ
ꯑ ꯑꯗꯨ ꯀꯗꯧꯣꯒꯦ
ꯑꯗꯨꯗꯣ ꯅꯨꯡꯉꯥꯏꯕꯅꯦꯕ ꯍꯥꯏꯗꯤ ꯀꯩꯅꯣ ꯍꯥꯏꯕꯔꯒ ꯃꯣꯏꯗꯤ ꯕꯦꯡꯀꯤꯡ ꯂꯦꯁ ꯑꯁꯤ ꯄꯨꯂꯞ ꯄꯨꯜꯂ ꯇꯥꯛꯑꯦꯕ
ꯑꯗꯨꯒꯤ ꯁꯤꯇꯤꯡ ꯑꯦꯔꯦꯟꯖꯃꯦꯟꯁꯨ ꯂꯩꯈ꯭ꯔꯦ ꯄ꯭ꯂꯁ ꯀꯩꯅꯣꯁꯦ ꯑꯩꯈꯣꯏꯒꯤ ꯅꯝꯕꯔ ꯁꯤꯔꯤꯁꯀꯁꯦ ꯑꯩꯈꯣꯏꯒꯤ ꯑꯦꯁ ꯑꯦꯁ ꯁꯤꯗꯗꯤ ꯅꯦꯒꯦꯇꯤꯞ ꯀ ꯎ ꯃ ꯌꯥꯎ ꯦꯇꯤꯞꯇꯩ ꯀꯩ ꯂꯣꯏ ꯇꯥꯏ ꯂꯣꯏ ꯇꯝꯈ꯭ꯔꯦꯕ ꯑꯗꯨꯅ ꯍꯥꯏꯗꯤ ꯈꯔꯗꯤ ꯈꯪꯉꯦꯕ ꯈꯔ ꯕꯦꯡꯀꯤꯡꯒꯤ ꯆꯠ ꯑꯗꯨ ꯑꯩꯅ ꯁꯨꯝ ꯄꯥꯝꯈꯤꯗꯕꯒꯤ ꯇꯧꯈꯤꯗꯕꯅꯦꯕ
ꯗꯤ ꯑꯗꯨꯝ ꯏꯁꯥꯅ ꯈꯔ ꯍꯩꯅꯔꯔꯕꯗꯤ ꯑꯗꯨꯝ ꯊꯕꯛꯁꯤꯗꯤ ꯑꯃ ꯑꯣꯏ ꯑꯃ ꯑꯣꯏ ꯄꯨꯡꯈꯥ ꯊꯥꯔꯗꯧꯗ
ꯃꯥꯅꯤ ꯃꯥꯅꯤ ꯑꯃꯒꯦꯔꯥ ꯑꯃ ꯑꯣꯏꯒꯦꯔ ꯄꯣꯊ ꯊꯥꯒꯗꯥ
ꯎꯝ ꯃꯅꯤꯄꯨꯔꯒꯤꯗꯤ ꯍꯧꯖꯤꯛ ꯀꯤ ꯑꯣꯏꯅꯗꯤ ꯍꯣꯔꯇꯤꯀꯜꯆꯔꯒꯤ ꯅꯠꯇꯕ ꯑꯇꯣꯞꯄ ꯊꯕꯛ ꯀꯩꯀꯩ ꯀꯧꯗꯣꯏꯅꯦꯀꯣ
ꯀꯧꯗꯦ ꯊꯦ ꯀꯧꯕꯁꯦ ꯀꯧꯕꯗꯤ ꯀꯧꯔꯛ ꯉꯝꯒꯅꯤꯕꯀꯣ ꯀꯧꯔꯒꯁꯨ ꯑꯦꯛꯖꯥꯝ ꯇꯧꯗꯕ ꯍꯥꯏꯕ ꯑꯃ ꯂꯩꯗꯅ ꯀꯗꯥꯏꯗꯒꯤ ꯇꯨ ꯊꯥꯎꯖꯟ ꯇ꯭ꯋꯦꯟꯇꯤ ꯐꯣꯔ ꯐꯣꯔꯗ ꯊꯥꯖꯤꯟꯈꯤꯕ ꯐꯣꯝꯗꯣ ꯍꯧꯖꯤꯛꯐꯥꯎꯁ ꯌꯥꯝ ꯇꯧꯗꯦ ꯀꯩꯗꯧꯔꯅꯤ
ꯃꯃꯥꯡꯗ ꯀꯩꯅꯣꯒꯤ ꯃꯌꯥꯝꯒ ꯍꯥꯏ ꯊꯥꯖꯅꯒꯦ ꯑꯩꯈꯣꯏꯒꯤ ꯃꯅꯤꯄꯨꯔꯒꯤ ꯊꯕꯛ ꯃꯌꯥꯝ ꯀꯧꯈꯤꯗꯨꯕꯨ ꯑꯦꯛꯖꯥꯝꯒ ꯇꯧꯅꯈ꯭ꯔꯕꯗꯨꯕꯣ
ꯑꯞꯂꯣꯗ ꯇꯧꯗ꯭ꯔꯤ ꯅꯪꯁꯨ ꯈꯪꯂꯝꯝꯒꯅꯤ ꯑꯗꯨꯒꯤ ꯃꯌꯥꯝ ꯃꯇꯝꯗꯨꯗ ꯊꯥꯔꯛꯏꯕ ꯐꯣꯝ ꯃꯌꯥꯝ
ꯑꯩꯁꯨ ꯐꯅꯥꯟꯗꯤ ꯊꯥꯖꯤꯟꯈꯤꯕꯅꯤ ꯂꯝꯕꯨ ꯀꯥꯏꯅ ꯊꯥꯖꯤꯟꯕꯕꯨꯗꯤ ꯅꯠꯇꯦ ꯀꯩꯅꯣ ꯇꯧꯕ ꯑꯩꯈꯣꯏ ꯏꯁꯄꯣꯟꯁꯔꯗ ꯂꯧꯔꯒ ꯑꯗꯨꯝ ꯊꯥꯖꯟꯗꯕꯤ ꯑꯗꯨꯝ ꯂꯩꯈ꯭ꯔꯦ ꯅ ꯊꯥꯖꯟꯅꯈꯤꯕꯗꯨꯏꯗꯨꯕꯣ
ꯑꯁ ꯑꯩ ꯌꯥꯝ ꯊꯥꯖꯤꯟꯈꯤꯌꯦ ꯑꯗꯣ ꯑꯝꯇ ꯇꯧꯗꯕꯁꯤꯅ ꯂꯩꯔꯤꯁꯤꯅꯤꯅꯦ
ꯀꯧꯀꯦ ꯑꯝꯇ ꯀꯧꯗꯦ ꯑꯗꯨꯒ
ꯑꯝꯇ ꯀꯧꯗꯦ ꯁꯤꯗꯅꯤꯅꯦ ꯇꯜꯂꯤꯁꯦ ꯕꯦꯠ ꯈꯪꯍꯟꯊꯍꯜꯂꯤꯁꯦ ꯏꯗ ꯂꯩꯇ ꯏꯇ ꯑ
ꯊꯣꯡꯁꯦ ꯍꯧꯖꯤꯛ ꯑꯃ ꯑꯍꯣꯡꯕ ꯑꯩꯈꯣꯏꯒꯤ ꯎꯁꯨ ꯅꯠꯇꯕ ꯑꯩꯈꯣꯏꯒꯤ ꯑꯃ ꯂꯩꯗꯥꯏꯅꯦ ꯄ꯭ꯂꯥꯏ ꯍꯥꯏꯗꯣꯏꯔꯥ ꯄ꯭ꯂꯥꯏ ꯃꯛꯁꯨ ꯅꯠꯇꯦ ꯍꯣꯏ ꯍꯣꯏ ꯄ꯭ꯂꯥꯁꯇꯤꯛꯀꯤ ꯑꯗꯨꯒꯨꯝꯕ ꯀꯌꯥꯃꯨꯀꯜ ꯂꯩ
ꯑꯗꯨ ꯑꯗꯨ ꯍꯣꯡꯕꯅꯦ
ꯑꯣ ꯍꯥꯏꯗꯤ ꯃꯃꯟꯗ ꯑꯗꯨꯝ ꯀꯌꯥꯃꯨꯛꯀꯤ ꯆꯥꯡꯗꯨꯗ ꯂꯩꯒꯦꯕ ꯑꯩꯈꯣꯏꯒꯤ ꯊꯣꯡ ꯑꯅꯤ ꯄꯥꯝꯕ ꯅꯠꯇꯕ ꯈꯣꯡ ꯃꯃꯥꯏ ꯑꯃꯈꯛꯇꯪꯒꯤꯒ ꯑꯣꯏꯕ
ꯑꯃꯇꯪꯒꯤ ꯀꯌꯥꯝ ꯆꯥꯎꯕ ꯃꯣꯏꯗ ꯁꯨꯝ ꯆꯥꯎꯔꯥꯛꯄ ꯍꯥꯏꯇꯥꯔꯦꯅꯦ
ꯆꯥꯎꯕꯁꯦ ꯑꯩꯈꯣꯏꯒꯤ ꯀꯩꯅꯣꯒꯨꯝꯕꯅꯤꯗ ꯑꯩꯈꯣꯏꯒꯤ ꯕꯥꯊꯔꯨꯝꯒꯨꯝꯕꯗ ꯍꯥꯞꯅꯕꯅꯦ
ꯑꯣ ꯑꯗꯨꯗꯤ ꯌꯥꯝ ꯆꯥꯎꯔꯝꯃꯣꯏ ꯑꯥ ꯑꯗꯨ ꯍꯣꯡꯉꯨꯅꯤꯗ ꯑꯩꯈꯣꯏꯒꯤꯁꯨ ꯑꯗꯨꯄꯥꯥꯜꯂꯦꯕꯀꯣ ꯑꯩꯈꯣꯏ ꯕꯥꯔꯨꯝꯒꯤꯗ ꯂꯤꯁꯤꯡ ꯑꯃ ꯑꯅꯤ ꯑꯅꯤ ꯑꯝꯗꯧ ꯃꯥꯟꯗꯦ ꯑꯗꯨꯃꯥꯏꯅꯗꯤ ꯂꯩꯕꯅꯦ ꯀꯩꯁꯨ ꯇꯥꯡꯗꯝꯕꯅꯦꯕ
ꯑꯣ ꯑꯩꯁꯨ ꯑꯝꯇ ꯄꯥꯟꯁꯤꯟꯒꯦ ꯇꯧꯅꯦꯕ ꯔꯨꯝꯒꯤꯁꯠ ꯉꯇꯗꯤ ꯑꯩꯈꯣꯏꯒꯤ ꯈꯨꯗꯩ ꯈꯜꯂ ꯇꯧꯕꯁꯤꯗꯤ ꯀꯌꯥ ꯣ ꯆꯥ ꯭ꯔ ꯍꯥꯏꯇꯥꯔꯦ ꯅꯨꯡꯁꯤꯠꯀꯨꯝꯕ ꯁꯤꯂꯛꯑꯗꯤꯀꯣ
ꯑꯗꯨꯗ ꯊꯕꯛ ꯍꯥꯏꯗꯤ ꯀꯩꯅꯣ ꯌꯥꯗ꯭ꯔꯤꯕ ꯊꯣꯡ ꯌꯥꯗ꯭ꯕ
ꯍꯣꯏ ꯊꯣꯡ ꯄꯥꯟꯗꯕꯅꯤꯅ ꯑꯩꯈꯣꯏꯒꯤ ꯈꯨꯗꯩ ꯑꯃ ꯊꯥꯗꯔꯒ ꯑꯗꯨꯝ ꯍꯣꯠꯅꯔꯦ ꯍꯥꯏꯇꯥꯔꯦ ꯁꯤꯁꯤꯜꯂꯛꯄ ꯈꯣꯠꯂꯛꯄꯗꯗꯤ ꯑꯗꯨꯝ ꯄꯥꯏꯅꯕꯏ
ꯌꯥ ꯍꯥꯞꯁꯜ ꯍꯥꯞꯁꯜꯗ ꯑꯗꯨ ꯑꯗꯨ ꯕꯤꯔꯅꯤꯗ
ꯀꯩꯅꯣꯗꯤ ꯑꯩꯈꯣꯏꯒꯤ ꯆꯥꯛꯁꯦ ꯊꯥꯡꯕꯩ ꯊꯥꯡꯗꯣꯏꯦ ꯉꯥꯏꯍꯥꯛ ꯆꯨꯡꯃꯤꯠ ꯃꯔꯤꯕꯕꯨꯗꯤ ꯁꯅꯒ ꯌꯥꯅꯤ ꯑꯗ ꯑꯩꯈꯣꯏꯒꯤ ꯍꯦꯟꯇꯥꯛꯁꯦ
ꯑꯥ
ꯍꯦꯟꯇꯥꯛꯁꯦ ꯑꯩꯈꯣꯏ ꯀꯩꯀꯩꯒꯨꯝꯕꯅ ꯁꯥꯒꯦ ꯈꯪꯕ꯭ꯔꯣ
ꯍꯦꯟꯇꯥꯛꯁꯤꯗꯤ ꯀꯔꯤꯝ ꯅꯠꯇꯦ ꯀꯩꯅꯣ ꯑꯩꯈꯣꯏꯒꯤ ꯉꯥꯗꯣ ꯀꯃꯥꯏ ꯍꯥꯏꯅꯤ ꯉꯥꯔꯤꯒꯤꯇꯞꯇ ꯅꯝꯃꯀꯥꯟꯗ ꯁꯨꯒꯥꯏꯔꯒ ꯁꯥꯕꯅꯤ ꯀꯩꯅꯣ ꯀꯨꯏꯅ ꯈꯔ ꯍꯣꯏ ꯍꯣꯏ ꯄꯨꯝꯗꯍꯜꯂꯒꯅꯦ ꯉꯥꯔꯤꯅ
ꯍꯥꯏꯗꯤ ꯍꯥꯟꯅ ꯄꯨꯝꯗ ꯍꯜꯂꯒ ꯀꯣꯟꯅ ꯁꯨꯒꯥꯏꯗꯣꯏꯔꯥ ꯅꯠꯇ꯭ꯔꯒꯅ ꯁꯨꯒꯥꯏꯔꯒ ꯑꯗꯨꯝ ꯅꯝꯁꯤꯜꯂ ꯄ ꯃꯗꯔ
ꯍꯡ ꯑꯗꯨꯗꯣ ꯆꯞ ꯆꯥꯕꯕꯤ ꯈꯪꯗ꯭ꯔꯦ ꯑꯩꯅ ꯈꯝꯕꯗ ꯑꯩꯅ ꯈꯝꯕꯗ ꯍꯥꯟꯅ ꯐꯣꯟꯊꯍꯜꯂꯦꯗꯅ ꯑꯗꯨꯒ ꯑꯗꯨꯒ ꯅꯝꯗꯧ ꯑꯗꯨꯒ ꯀꯩꯅꯣ ꯇꯧꯗꯧ ꯃꯥꯜꯂꯤꯅꯦ ꯁꯨꯒꯥꯏꯗꯧ ꯃꯥꯜꯂꯤꯅꯦ ꯀꯣꯟꯅ
ꯇꯥꯡꯁꯨ ꯇꯥꯡꯉꯤꯅꯤ ꯀꯣꯁꯦ ꯇꯥꯛꯁꯦ ꯑꯩꯈꯣꯏꯒꯤ ꯐꯨꯃꯥꯏ ꯑꯃꯗ ꯀꯌꯥꯃꯨꯛꯀ ꯄꯤꯒꯦ ꯑꯗꯨꯏꯗꯨꯕꯣ
ꯐꯨꯃꯥꯏꯗꯤ
ꯑꯩꯈꯣꯏꯒꯤ ꯂꯩꯗꯅ ꯉꯥꯔꯤꯒꯤ ꯉꯥꯔꯤ ꯐꯨꯝꯃꯥꯏꯒꯥꯏꯉꯩꯗꯨꯗꯤ ꯑꯩꯈꯣꯏꯒꯤ ꯑꯆꯧꯕ ꯑꯩꯈꯣꯏꯒꯤ ꯆꯐꯨꯒ ꯃꯥꯟꯕꯗꯣ
ꯑꯔ ꯐꯨꯃꯥꯏ ꯀꯧꯗꯤꯦ ꯉꯥꯔꯤ ꯐꯨꯃꯥꯏ ꯍꯥꯏꯁꯤꯗꯤ ꯉꯥꯔꯤꯒꯤ ꯇꯥꯏꯞ ꯑꯃꯈꯛꯅꯤ ꯉꯥꯔꯤ ꯑ ꯀꯔꯤ ꯉꯥꯔꯤ ꯍꯥꯞꯅꯕꯗꯣ ꯀꯩꯅꯣ ꯀꯥꯎꯔꯤꯅꯦ ꯑꯗꯨ ꯐꯨꯃꯥꯏꯒꯤꯗꯤ ꯀꯧꯗꯦ ꯀꯩꯅꯣꯝ ꯍꯥꯏꯔꯝꯅꯦ
ꯍꯣꯏ ꯃꯌꯥꯅꯒ ꯌꯥꯝꯅ ꯕꯖꯥꯔ ꯃꯅꯨꯡꯗ ꯊꯥꯡ ꯊꯥꯡ
ꯍꯣ ꯍꯣ ꯍꯣ ꯍꯣ ꯍꯣꯏ ꯑꯗꯨꯩꯅ ꯍꯥꯏꯥꯏꯃꯦꯅꯦ ꯑ
ꯉꯥꯔꯤꯗꯁꯨ ꯃꯈꯟ ꯂꯩ ꯃꯥꯜꯂꯦꯅꯦ ꯉꯥꯔꯤꯗꯁꯨ ꯑꯍꯥꯎꯕ ꯈꯣꯠꯄ ꯍꯥꯏꯅ
ꯑꯗꯗꯒꯤ ꯉꯥꯔꯤ ꯑꯀꯨꯞꯄ ꯈꯥꯕ ꯑꯗꯒꯤ ꯑꯄꯥꯛꯄ ꯑꯍꯥꯎꯕ ꯀꯥꯏꯅ ꯌꯥꯝ ꯂꯩꯕꯅꯦ ꯍ ꯄꯥꯏꯕꯗ ꯑꯗꯨꯝ ꯈꯪꯕꯅꯤꯗ ꯉꯥꯔꯤꯒꯥꯏꯗꯨꯗꯤ
ꯀꯗꯥꯏ ꯀꯗꯥꯏꯒꯤ ꯂꯩꯅꯔꯤꯒꯦ ꯇꯧꯔꯤꯕꯣ ꯃꯉꯥꯅꯤ ꯆꯥꯛꯀꯧꯕꯒꯤꯗꯣ ꯑꯝꯇ ꯆꯥꯅꯤꯡꯉꯤꯅꯦ ꯉꯥꯕ꯭ꯔꯣ
ꯀꯩꯅꯣ ꯍꯥꯏꯁꯦ
ꯂꯨꯍꯣꯡꯕꯒꯤ ꯃꯉꯥꯅꯤ ꯆꯥꯛꯀꯧꯕꯒꯤ ꯁꯔꯦꯡ ꯊꯣꯡꯕꯗ ꯑꯣ ꯁꯔꯦꯡꯗꯨꯅ ꯌꯥꯝ ꯍꯥꯎꯋꯤ ꯃꯃꯥꯡꯗ ꯂꯣꯏꯔꯣꯝꯒꯤꯗ ꯁꯔꯦꯡ ꯊꯣꯡꯕꯗ ꯀ ꯍꯥꯎꯋꯤ ꯀꯩꯅꯣ
ꯁꯤ
ꯕꯥꯃꯣꯟ ꯑꯣꯏꯗꯣꯏꯔꯥ ꯑꯗꯨ ꯊꯣꯡꯉꯤꯗꯣ ꯅꯠꯇ꯭ꯔꯥ ꯃꯩꯇꯩ ꯕꯥꯃꯨꯅꯣ ꯅꯠꯇ꯭ꯔꯒ ꯇꯗꯥꯔꯦꯛ ꯕꯥꯃꯨꯜꯂꯣ
ꯋꯥꯃꯣ ꯅ ꯑꯗꯨ ꯃꯇꯅꯦ ꯃꯇꯩ ꯋꯥꯃꯠꯇꯦ
ꯑ ꯃꯣꯏ ꯑꯩꯈꯣꯏꯒꯤ ꯂꯩꯀꯥꯏ ꯂꯩꯀꯥꯏꯒꯤ ꯑꯣꯏꯅꯁꯨ ꯇꯧꯕ ꯀꯥꯟꯗ ꯍꯥꯎꯕꯁꯨ ꯂꯩ ꯍꯥꯎꯗꯕꯁꯨ ꯑꯗꯨꯩꯗꯅꯀꯣ ꯅ ꯅꯣꯏꯔꯣꯡꯁꯤꯗꯤ ꯁꯔꯦꯡꯕꯨꯗꯤ ꯍꯥꯎꯋꯦ
ꯍꯣꯏ ꯁꯥꯔꯦꯡ ꯃꯣꯏ ꯍꯩꯕꯅꯦ ꯑꯗꯨꯗꯒꯤ ꯑꯩꯈꯣꯏꯁꯨ ꯄꯕꯥꯃꯣꯟꯗ꯭ꯔꯦ ꯐꯖꯅ ꯃꯥꯏ ꯈꯨꯊꯣꯛꯑ ꯑꯃ ꯂꯩꯕꯅꯦꯕ ꯇꯣꯉꯥꯟꯕ
ꯁꯔꯦꯡꯁꯦ ꯃꯤ ꯊꯣꯡꯕꯗꯗꯤ ꯃꯅꯝ ꯁꯔꯦꯡ ꯃꯅꯝ ꯍꯩꯅꯗꯦ ꯀꯥꯏꯅꯗꯤ ꯂꯩꯗꯅ ꯃꯤꯈꯩꯗ ꯀꯩ ꯃꯔꯅꯝꯅꯣꯕ ꯁꯔꯦꯡꯗ ꯅꯝꯃꯤꯁꯦ ꯀꯩꯝ ꯅꯝꯗꯦꯕ
ꯎꯝ ꯑꯍꯥꯎꯕ ꯆꯥꯠꯅꯤꯡꯅꯤ ꯑꯍꯥꯎꯕ ꯄꯥꯝꯃꯤꯉ ꯑꯗꯨꯁꯨ ꯃꯅꯝꯗꯨꯁꯨ ꯅꯠꯇ꯭ꯔꯥ ꯁꯥꯔꯦꯡ ꯍꯥꯏꯔꯗꯤ ꯗꯤ ꯌꯥꯕ ꯆꯅ ꯍꯦ ꯑꯩꯈꯣꯏꯕꯨ ꯑꯅꯤ
ꯀꯩꯅꯣꯗꯤ ꯑꯩꯈꯣꯏꯒꯤ ꯉꯥ ꯑꯗꯨꯗ ꯑꯩꯈꯣꯏꯒꯤ ꯏꯂꯤꯁꯥꯒꯨꯝꯕ ꯀꯥꯏ ꯂꯩꯗꯅꯀꯣ ꯃꯣꯏꯒꯨꯝꯕꯁꯤꯗꯤ ꯀꯗꯥꯏ ꯌꯣꯛꯒꯦ ꯂꯣꯛꯇꯥꯛ ꯈꯔ ꯑꯩꯈꯣꯏꯒꯤ ꯀꯩ ꯍꯥꯏꯅꯤ ꯑꯩꯈꯣꯏꯒꯤ ꯗꯔꯝ ꯃꯌꯥꯝ ꯑꯃ ꯈꯥꯖꯤꯟ ꯈꯥꯖꯤꯟ ꯊꯝ
ꯑꯣ ꯁꯤ ꯏꯂꯤꯁꯥꯒꯨꯝꯕꯗꯗꯤ ꯏꯂꯤꯁꯥꯒꯨꯝꯕꯗꯤ ꯀꯌꯥ ꯀꯩ ꯇꯧꯗꯦ ꯏꯂꯤꯁꯥꯒꯨꯝꯕꯖꯤꯗꯔꯤ ꯏꯂꯤꯁꯥꯖꯦ ꯑꯩꯈꯣꯏ ꯃꯅꯤꯄꯨꯔꯗꯗꯤ ꯌꯣꯛꯇꯦꯕ ꯍꯥꯏꯗꯤ ꯏꯂꯤꯁꯖꯦ ꯃꯦꯟ ꯑꯣꯏꯅ ꯚꯥꯏ ꯀꯩꯅꯣꯅꯦꯕ ꯐ꯭ꯔꯦꯁ ꯋꯥꯇꯔꯒꯤꯅꯦꯕ ꯃꯣꯏꯁꯦ ꯍꯥꯏꯗꯤ ꯌꯣꯛꯇꯕꯤꯗ ꯑꯩꯈꯣꯏꯒꯤ ꯇꯨꯔꯦꯟꯒꯨꯝꯕꯗ ꯑꯗꯨꯝꯕꯅ ꯀꯩ ꯇꯧꯕꯅꯦ
ꯑꯥ
ꯑ ꯐ
ꯑꯗꯨꯗꯤ ꯀꯔꯤꯅꯣ ꯇꯧꯕꯗ꯭ꯔꯣ ꯑꯗꯨꯗꯤ ꯑꯥ ꯃꯤꯅ ꯆꯥꯛꯀꯧꯕ ꯑꯗꯨꯗꯒꯤꯗꯤ ꯑꯩꯈꯣꯏꯒꯤ ꯃꯉꯥ ꯅꯤꯉꯣꯜ ꯆꯥꯛꯀꯧꯕꯒꯨꯝꯕꯗꯒ ꯏꯂꯤꯁꯥꯒ ꯂꯧꯅꯩꯁꯤꯗꯤ ꯀꯃꯥꯏꯅ ꯐꯥꯅꯩꯕ ꯃꯣꯏꯗ ꯍꯥꯏꯗꯤ ꯑꯩꯈꯣꯏꯒꯤ ꯇꯨꯔꯦꯟꯒꯨꯝꯕ ꯂꯩꯕ ꯑꯣꯏꯇꯥꯔꯗꯤ
ꯅꯠꯇꯦ ꯅꯠꯇꯦ ꯐꯥꯔꯒ ꯃꯣꯏ ꯑꯗꯨꯝ ꯍꯥꯏꯗꯤ ꯃꯣꯏ ꯉꯥꯃꯤ ꯂꯩꯗꯅ ꯃꯄꯥꯟ ꯂꯝꯗꯗꯤ ꯑꯩꯈꯣꯏꯒꯤ ꯃꯣꯏ ꯕꯤꯖꯤꯅꯦꯁ ꯑꯣꯏꯅ ꯂꯣꯏ ꯃꯣꯏꯒꯤ ꯀꯩꯅꯣ ꯑꯣꯀꯨꯄꯦꯁꯟꯅꯜꯂꯤ ꯑꯣꯏꯖꯕꯀꯣ ꯑꯗꯨ ꯃꯣꯏ ꯀꯩꯅ ꯐꯥ ꯐꯥ ꯌꯣꯜꯂꯛꯏ ꯉꯥꯛꯇꯅꯦ
ꯑꯩꯈꯣꯏ ꯑꯩꯈꯣꯏ ꯃꯅꯤꯡꯗ ꯉꯥ ꯊꯥꯗꯕꯗꯤ ꯌꯥꯔꯤ ꯄꯣꯠꯅꯦꯕꯀꯣ ꯄꯨꯈ꯭ꯔꯤꯗꯣ ꯑꯗꯉꯥꯗꯣ ꯃꯅꯤꯡꯗ ꯎ ꯋꯥ ꯃꯌꯥꯝ ꯍꯧꯋꯤꯗꯅ ꯋꯥꯃꯌꯥꯝ ꯍꯧꯕꯅꯤꯅꯥ ꯑꯩꯈꯣꯏꯒꯤ ꯋꯥ ꯃꯅꯥꯗꯣ ꯇꯥꯁꯜꯂꯒ ꯑꯩꯈꯣꯏ ꯄꯨꯈ꯭ꯔꯤ ꯄꯨꯝꯊꯔꯛꯄꯗꯣ ꯉꯥ ꯂꯩ ꯉꯝꯗꯕꯗ ꯑꯗꯨ ꯅꯦ ꯇꯧꯔꯤꯖꯤ
ꯆꯨꯝꯃꯤꯅꯦ ꯑꯗꯨꯒꯤ ꯐꯔꯛ ꯇꯥꯕ ꯑꯃꯁꯨ ꯂꯩꯔꯝꯅꯤ
ꯃꯤꯒꯤꯗꯤ ꯑꯩꯈꯣꯏꯒꯤ ꯉꯥ ꯐꯥꯝꯒꯁꯦ ꯑꯗꯨꯝ ꯍꯥꯏꯗꯤ ꯑꯣꯛ ꯂꯣꯏꯕ ꯃꯤꯒꯨꯝꯕꯗꯤ ꯉꯥ ꯐꯥꯝꯁꯦ ꯌꯥꯝ ꯀꯥꯟꯅꯩ ꯗ ꯑꯣꯛꯇꯣ ꯂꯣꯏꯔꯅꯤ ꯑꯗꯨꯗꯤ ꯑꯣꯛꯀꯤ ꯑꯗꯨꯗꯤ ꯍꯣꯏ ꯑꯗꯨ ꯊꯥꯗꯍꯕꯀꯣ
ꯍ
ꯒꯗꯅꯦ
ꯑꯗꯨꯅꯦ
ꯑꯣꯛ ꯂꯣꯏꯕꯒꯨꯝꯕꯗꯤ ꯀꯥꯟꯅꯒꯗ꯭ꯔꯥ ꯀꯃꯥꯏꯅ ꯇꯧꯅꯤ ꯁꯤ ꯑꯣꯛ ꯂꯣꯏꯕꯁꯦ ꯍꯈꯣꯏ ꯍꯩꯇ꯭ꯔꯒꯗꯤ ꯃꯥꯡꯖꯗꯣꯏꯅꯤꯅꯦ ꯇꯣꯡꯉ ꯣꯡꯕꯗꯤ ꯑꯣꯛꯇꯗꯤ ꯐꯖꯅ ꯇꯣꯡ ꯃꯥꯜꯂꯦ ꯐꯖꯅ ꯑꯃ ꯌꯣꯟꯕꯗ ꯑꯗꯨꯝ
ꯍꯩꯇ꯭ꯔꯗꯤ ꯌꯥꯝ ꯁꯤꯒꯜꯂꯤꯅꯦ
ꯍꯣꯏ ꯌꯥ ꯑꯃꯨꯛ ꯂꯥꯏꯆꯠꯗ ꯑꯃꯨꯛ ꯂꯥꯛꯄꯗ ꯄꯨꯂꯞ ꯇꯣꯔꯥ ꯇꯣꯔꯥ ꯇꯨꯈꯩ ꯁꯤꯅꯤꯀꯣ ꯑ ꯁꯟꯒꯨꯝꯕꯗꯤ ꯑꯣꯛꯇꯀꯤꯗꯤ ꯁꯟꯅꯗꯤ ꯈꯔ ꯐꯕꯔꯥ ꯁꯤꯕ ꯈꯣꯠ ꯄꯥꯁꯦ
ꯁꯟꯕꯁꯦ ꯁꯟ ꯂꯩꯇꯦ ꯑꯗꯨꯝꯕꯗꯤ ꯀꯌꯥ ꯇꯧꯗꯦ ꯁꯟꯗꯗꯤ ꯇꯧꯔꯤ ꯇꯧꯋꯤꯀꯣ ꯑꯃ ꯃꯔꯛꯇ ꯋꯥꯟꯁꯟ ꯔꯣꯃꯟ ꯒꯥꯏꯗ ꯑꯗꯣ ꯍꯥꯏꯗꯤ ꯆꯍꯤꯗ ꯈꯨꯗꯤꯡꯒꯤ ꯂꯥꯛ ꯇꯦꯕꯇꯗꯤ ꯆꯍꯤ ꯈꯨꯗꯤꯡꯒꯤ ꯂꯥꯛꯑꯦꯕ ꯁꯟꯒꯤꯗꯤ ꯊꯥꯏꯅ ꯑꯃꯨꯛꯇꯪ ꯂꯩ ꯇꯥꯒꯦꯗ ꯀꯩꯁꯨ ꯇꯧꯗꯦꯕ ꯍꯧꯖꯤꯛꯇꯤ
ꯍ
ꯍꯂ ꯀꯇꯣꯒ ꯔꯝꯖꯅ
ꯁꯟꯅ ꯐꯔ ꯆꯥꯡꯗ ꯑꯗꯨꯝ ꯃꯥꯒꯤ ꯂꯃꯥꯡ ꯊꯥꯗꯣꯛꯑꯒ
ꯍꯣꯏ ꯑꯗꯨꯝ ꯆꯥꯛ ꯆꯥꯊꯣꯛ ꯍ ꯍꯣꯏ ꯍꯣꯏ ꯊꯃꯦ ꯊꯝꯃꯦ